ꯍꯜꯂꯣ
ꯍꯜꯂꯣ
ꯎꯝ ꯑꯣꯖꯥꯔꯕ꯭ꯔꯣ
ꯆꯔ ꯆꯔ ꯅꯪꯗꯤ ꯆꯥꯔꯕꯣ
ꯇꯔꯦ
ꯀꯩꯅꯣ ꯅꯪ ꯈꯣꯟꯗ ꯌꯥꯝ ꯂꯥꯞꯅ ꯇꯥꯏꯌꯦꯅ
ꯍꯧꯖꯤꯛꯁꯨ ꯑꯗꯨꯃꯥꯏꯅ ꯇꯥꯔꯤꯕ꯭ꯔꯣ
ꯑꯣ ꯍꯧꯖꯤꯛꯇꯤ ꯇꯥꯔꯦ ꯇꯥꯔꯦ ꯑꯃꯨꯛ ꯂꯥꯞꯅ ꯇꯥꯕꯁꯨ ꯌꯥꯎꯏꯤ ꯃꯨꯛ ꯅꯛꯅ ꯇꯥꯕꯁꯨ ꯌꯥꯎꯋꯤ
ꯋꯥ ꯅꯨꯡꯉꯥꯏꯇꯕꯒꯤꯅꯦ
ꯎ ꯀꯔꯤ ꯁ ꯆꯔꯒꯦ
ꯉꯁꯤꯗꯤ ꯎꯁꯣꯛꯑꯣ ꯆꯥꯏꯌꯦꯦ
ꯑꯣ ꯑꯩꯈꯣꯏꯗꯤꯡꯁꯤ ꯌꯦꯟ ꯑꯣꯏꯅ ꯆꯥꯔꯦ
ꯎꯝ ꯍꯟꯖꯥꯡ ꯑꯍꯥꯎꯕ ꯈꯛꯇ ꯆꯥꯔ ꯂꯩꯔꯕ ꯃꯥꯜꯂꯅꯦ ꯅꯣꯏꯗꯤ
ꯑ ꯀꯇ ꯍꯥꯏꯗꯣꯏꯒꯤꯅꯣꯗ ꯍꯋꯥꯏꯒꯨꯝꯕ ꯆꯥꯕꯕꯨ ꯌꯦꯟꯁꯥꯡ ꯍꯥꯎꯕꯅꯅꯤ ꯒꯦꯟꯗꯤꯡ ꯑꯁꯤ ꯈꯨꯗꯣꯡ ꯆꯥꯕꯅꯤꯅ
ꯑꯗꯨ ꯑꯣꯏꯔꯁꯨ ꯇꯝꯗ ꯂꯩꯕꯗꯤ ꯇꯝꯄꯥꯛꯇ ꯂꯩꯕ ꯃꯤꯁꯤꯡꯗꯤ ꯏꯟꯁꯥꯡꯗꯤ ꯈꯔ ꯍꯥꯎꯔꯝꯒꯅꯦ
ꯑꯗꯨꯗꯤ ꯃꯒꯤ ꯃꯥꯏ ꯃꯇꯝ ꯃꯇꯝꯗꯨꯅꯤꯗ ꯄ꯭ꯔꯣꯒꯥ꯭ꯔꯥꯝꯒꯨꯝꯕ ꯀꯔꯤꯒꯨꯝꯕ ꯂꯩꯔꯗꯤ ꯑꯗꯨꯝ ꯈꯔ ꯆꯥꯔꯦ ꯄ꯭ꯔꯒꯥꯝꯒꯨꯝꯕ ꯂꯩꯇ꯭ꯔꯗꯤ ꯆꯥꯗ꯭ꯔꯦ
ꯀꯔꯤ ꯀꯔꯤ ꯊꯕꯛ ꯆꯠꯂꯨꯒꯦ ꯉꯁꯤꯁꯤꯕꯣ
ꯑꯁꯤꯁꯤꯁꯤ ꯌꯥꯝꯅ ꯆꯠꯄꯗꯤ ꯆꯠꯂꯨꯗꯦ ꯉꯁꯤꯗꯤ ꯑꯗꯨꯝ ꯌꯨꯝꯗ ꯈꯔ ꯂꯩꯌꯦ ꯉꯁꯥꯏ ꯀꯩꯅꯣꯒꯤ ꯑꯩꯈꯣꯏꯒꯤ ꯑꯍꯟ ꯑꯃꯒꯤꯀꯣ
ꯑꯥ
ꯎ ꯃꯥꯒꯤ ꯑꯦꯋꯥꯔꯗ ꯑꯦ ꯑꯦꯋꯥꯔꯗ ꯀꯩꯅꯣ ꯇꯧꯅꯤꯡꯉꯥꯏ ꯅꯣꯃꯤꯅꯦꯁꯟ ꯐꯥꯏꯜ ꯇꯧꯋꯦ ꯅꯣꯃꯤꯅꯦꯁꯟ ꯐꯥꯏꯜ ꯇꯧꯋꯦ ꯑꯗꯨ ꯈꯛꯇꯪꯅꯦꯗꯪ ꯁꯤꯗꯤ ꯊꯣꯏꯗꯣꯛꯄ ꯌꯥꯝ ꯊꯕꯛ ꯆꯠꯇꯦꯗ
ꯎꯝ
ꯅ ꯇꯨꯝꯈ꯭ꯔꯕꯣ ꯐꯃꯨꯡ ꯀꯥꯔꯕꯣ
ꯍꯣꯏ ꯐꯃꯨꯡꯗ ꯂꯩꯔꯦ ꯍꯧꯖꯤꯛꯇꯤ ꯕꯣꯜ ꯌꯦꯡꯒꯗ꯭ꯔꯥ
ꯕꯣꯜꯁꯤ ꯍꯣꯏ ꯌꯦꯡꯁꯤ꯭ꯔꯁꯤ ꯈꯂꯦ ꯑꯃꯨꯛ ꯑꯗꯣ ꯑꯩꯗꯤ ꯕꯣꯜꯁꯤ ꯌꯦꯡꯅꯤꯡꯗꯕꯅꯤ ꯂꯥꯁ ꯀ꯭ꯋꯥꯇꯔ ꯐꯥꯏꯅꯦꯜ ꯁꯦꯃꯤꯐꯥꯏꯅꯦꯜꯒꯨꯝꯕꯗ ꯌꯦꯡꯒꯦꯅ ꯈꯟꯕꯅꯤ
ꯉꯁꯤꯁꯨ ꯌꯦꯡꯕ ꯅꯨꯡꯉꯥꯏꯅꯤꯗ
ꯃꯣꯏ ꯉꯁꯤ ꯃ ꯀꯩꯅꯣꯒ ꯑꯥꯔꯖꯦꯟꯇꯤꯅꯥꯒ ꯏꯖꯤꯞꯀꯔꯥ ꯑꯩ ꯍꯥꯏ
ꯎꯝ
ꯑ ꯑꯈꯪꯗꯦ ꯑꯔꯖꯦꯟꯇꯤꯅꯥ ꯏꯖꯤꯞꯀꯤ ꯃꯦꯁꯇ ꯑꯃꯐꯥꯎ ꯌꯦꯡꯗ꯭ꯔꯤꯕꯅꯤꯅ ꯀꯃꯥꯏꯅ ꯇꯧꯕꯅꯣ
ꯑꯗꯩ ꯑꯩꯁꯨ ꯏꯖꯤꯞꯀꯤ ꯑꯝꯇ ꯌꯦꯡꯗ꯭ꯔꯤ
ꯎꯝ ꯖꯤꯞ ꯀꯥꯡꯕꯨꯅ ꯁꯥꯟꯅꯕꯁꯦ ꯌꯦꯡ ꯇꯥꯔꯦ ꯉꯁꯤꯗꯤ ꯁꯤꯗ ꯂꯩꯍꯧꯔꯗꯤ ꯂꯣꯏꯔꯦ
ꯎ ꯏꯀꯥꯏꯕ ꯅ ꯃ ꯄꯥꯟ ꯊꯣꯛꯄ ꯉꯝꯉꯝꯃꯔꯣꯏ ꯑꯩ ꯍꯌꯦꯡꯗꯤ ꯄꯨꯔꯗꯤ
ꯑꯦ ꯑꯩꯗꯤ ꯊꯣꯏꯗꯣꯛꯄ ꯀꯩꯁꯨ ꯈꯟꯗꯦ ꯑꯗꯨꯅꯅꯦ ꯑꯩꯗꯗꯤ ꯑꯩꯈꯣꯏꯗꯒꯤ ꯗꯔꯀꯥꯔ ꯇꯥꯗꯦ ꯅ ꯄꯁꯤꯃꯤ ꯐꯥꯏ ꯐꯅ ꯑꯗꯨ ꯑꯗꯨꯗꯤ ꯑꯦꯁ ꯅꯪ ꯀꯔꯤ ꯄꯥꯔꯇꯤ ꯑꯗꯨꯣ ꯄꯥꯔꯇꯤꯒꯦ ꯍꯥꯏꯅꯣ ꯇꯜꯂꯦꯕ ꯑꯗ ꯄꯥꯝꯕꯕꯨꯗꯤ ꯄ꯭ꯂꯦꯌꯔ ꯃꯌꯥꯝ ꯑꯃ ꯂꯩꯌꯦꯀꯣ ꯗꯔ ꯃꯌꯥꯝ ꯑꯃ ꯑꯄꯥꯝꯕ ꯂꯩꯑꯦ ꯑꯗꯨꯝ ꯄꯔꯒ ꯆꯠꯈꯤꯕꯁꯨ ꯂꯩꯑꯦ ꯉꯝꯃꯒ ꯂꯩꯕꯁꯨ ꯂꯩꯑꯦ ꯁꯤꯈꯤ ꯄꯁꯨ ꯌꯥ ꯂꯩꯑꯦ
ꯑꯁ ꯈꯣꯏꯗꯤ ꯑꯗꯨ ꯅꯠꯇꯦ ꯍꯦꯛꯇ ꯍꯦꯛꯇ ꯈꯠꯅꯕꯅꯤ
ꯎꯝ ꯑꯗꯨ ꯐꯠꯇꯦꯅꯤ ꯃꯤ ꯈꯠꯅꯕ ꯍꯥꯏꯕꯁꯦ ꯑꯗꯨꯒꯨꯝꯕ ꯕꯣꯜꯒꯤꯗꯃꯛꯇ ꯈꯟꯅꯅꯕ ꯍꯥꯏꯁꯀꯣ ꯀꯔꯤꯁꯨ ꯀꯥꯟꯅꯗꯦ ꯑꯩꯈꯣꯏꯅ ꯁꯤꯝꯗꯁ ꯑꯥꯔꯖꯦꯟꯇꯤꯅꯥ ꯄꯣꯔꯇꯨꯒꯜ ꯕ꯭ꯔꯥꯖꯤꯜ ꯇꯧꯅꯔꯤꯁꯤꯗ ꯃꯤꯅꯗꯤ ꯀꯅꯥꯝꯁꯨ ꯈꯪꯕꯤ ꯄꯣꯠ ꯅꯠꯇꯦꯕ
ꯑꯗꯨꯃꯗꯤ ꯑꯣꯏꯌꯦ ꯑꯗꯨꯕꯨ ꯃꯣꯏ ꯐꯦꯟꯁꯤꯡꯁꯦ ꯃꯆꯤꯟ ꯀꯟꯕ
ꯎꯝ ꯐꯦꯟ ꯐꯦꯟꯒꯤ ꯃꯇꯨꯡꯁꯨ ꯍꯜꯂ ꯃꯤ ꯅꯍꯥꯟ ꯐꯦꯟ ꯕꯣꯜ ꯌꯦꯡꯃꯤꯟꯅꯔꯒ ꯂꯥꯁꯇ ꯊꯥꯡ ꯄꯥꯏꯔ ꯈꯠꯅꯔꯦꯅ ꯑꯃꯛ ꯀꯣꯛ ꯀꯥꯏꯅ ꯍꯣꯁꯕ ꯈꯣꯠꯄ ꯑꯃ ꯌꯥꯎꯈ꯭ꯔꯕꯅꯤ
ꯍꯔ ꯄꯥꯎꯗ ꯄꯥꯎꯗ ꯇꯥꯕ ꯐꯪꯉꯤꯅꯦ
ꯎꯝ ꯑꯗꯨꯅꯤ ꯌꯥꯝ ꯂꯨꯕꯅꯦ ꯍꯧꯖꯤꯛꯁꯦ ꯍꯧꯖꯤꯛꯀꯥꯟ ꯃꯇꯝꯁꯤ ꯒ꯭ꯌꯥꯟ ꯇꯥꯗꯦ ꯀꯃꯥꯏꯅ ꯇꯧꯒꯦꯔꯥ
ꯗꯥꯗꯤ ꯅꯨꯄꯤ ꯊꯤꯔꯕ꯭ꯔꯣ
ꯀꯊꯥꯏꯗꯤ ꯅꯨꯄꯤ ꯊꯤꯅ ꯅꯨꯄꯤꯕꯨ ꯐꯪꯗꯨꯅ ꯂꯩ ꯑꯩ ꯅꯨꯄꯤꯁꯤ ꯀꯣꯏꯕ ꯈꯣꯠꯄꯁꯤ ꯏꯟꯇꯔꯦꯁ ꯂꯩꯇꯕ
ꯍꯦꯡꯘꯔꯅꯤꯀꯣ
ꯊꯦꯡꯕ ꯍꯥꯏꯕꯁꯤ ꯍꯥꯏꯕ ꯑꯝꯗ ꯎꯄꯥꯏ ꯂꯩꯇꯦꯅꯤ ꯐꯪꯗ꯭ꯔꯗꯤ ꯀꯔꯤ ꯎꯄꯥꯏ ꯂꯩ
ꯎꯝ
ꯐꯪꯗ꯭ꯔꯗꯤ ꯎꯄꯥꯏ ꯂꯩꯇꯦꯅ
ꯑꯅꯤꯗ ꯊꯤꯗ ꯄꯩ ꯑꯣꯏꯔꯣꯅꯤ
ꯑꯁ ꯊꯤꯔꯤꯅꯦ ꯊꯤꯕꯕꯨꯗꯤ ꯊꯤꯔꯤꯅꯦ ꯑꯗ ꯑꯩꯈꯣꯏꯅ ꯄꯥꯝꯖꯕꯗꯣ ꯐꯪꯗꯦꯕ ꯍꯧꯖꯤꯛꯀꯥꯟ ꯅꯨꯄꯤꯁꯤꯡꯁꯦ ꯑꯌꯥꯝꯕ ꯃꯆꯤꯟ ꯀꯟꯕ ꯉꯥꯛꯇꯅꯤ ꯂꯛꯖꯔꯤꯗ ꯉꯥꯎ ꯉꯥꯛꯇꯅꯤ ꯊꯕꯛꯁꯨꯨ ꯁꯨꯅꯤꯡꯗꯕ ꯅꯨꯡꯉꯥꯏꯅ ꯂꯩꯕ ꯄꯥꯝꯕ ꯉꯥꯛꯇ ꯑꯗꯨꯗꯤ ꯑꯩꯗꯤ ꯄꯥꯝꯗꯦꯕ
ꯎꯝ ꯑꯗꯨꯕꯨꯗꯤ ꯑꯣꯏ ꯍꯥꯣꯏ
ꯎꯝ ꯑꯗꯨꯒꯤꯅꯤ ꯃꯦꯟꯗꯤ ꯀꯗꯥꯏꯗꯣ ꯊꯕꯛꯇꯤ ꯁꯨꯅꯤꯡꯗꯦ ꯅꯨꯡꯉꯥꯏꯅꯗꯤ ꯂꯩꯅꯤꯡꯉꯤ ꯍꯥꯏ ꯊꯕꯛ ꯁꯨ ꯍꯦꯜꯔꯗꯤ ꯉꯝꯗꯦ ꯍꯥꯏ
ꯑꯩꯈꯣꯏꯒꯤ ꯀꯩꯅꯣ ꯑꯩꯈꯣꯏꯒꯤ ꯆꯠꯅꯕꯤꯗ ꯆꯦꯜꯂꯁꯨ ꯑꯗꯨꯝ ꯂꯨꯍꯣꯡꯒꯗ꯭ꯔꯥ
ꯆꯦꯜꯂꯗꯤ ꯂꯨꯍꯣꯡꯉꯔꯣꯏ ꯆꯦꯜꯂꯒꯗꯤ ꯀꯣ
ꯑꯥ
ꯂꯨꯍꯣꯡꯗꯕꯤꯗ ꯑꯩꯈꯣꯏꯒꯤ ꯏꯃꯨꯡꯗꯨꯅ ꯂꯩꯖꯕ ꯇꯥꯔꯒꯗꯤ ꯄ꯭ꯔꯣꯒ꯭ꯔꯥꯝ ꯆꯥꯎꯅ ꯔꯤꯁꯦꯞꯁꯟ ꯄ꯭ꯔꯣꯒꯥ꯭ꯔꯥꯝ ꯑꯃ ꯁꯤꯟꯕ ꯌꯥꯏꯀꯣ ꯑꯗꯨ ꯄ꯭ꯔꯣꯒꯥꯝꯗ ꯁꯤꯜꯂꯒ ꯀꯩ ꯍꯥꯏꯇꯥꯔꯦ ꯑꯩꯈꯣꯏꯒꯤ ꯕ꯭ꯂꯦꯁꯤꯡ ꯄ꯭ꯔꯣꯒ꯭ꯔꯥꯝ ꯑꯣꯏꯅꯀꯣ
ꯑꯥ
ꯕ꯭ꯂꯦꯁꯤꯡ ꯄ꯭ꯔꯣꯒꯥꯝ ꯇꯧꯕ ꯌꯥꯏꯌꯦ
ꯑ ꯑꯩꯈꯣꯏ ꯃꯩꯇꯩꯁꯤꯡꯁꯤ ꯏꯆꯦꯜꯂꯁꯨ ꯂꯨꯍꯣꯡꯕ ꯃꯥꯜꯂꯦ
ꯆꯦꯜꯂꯗꯤ ꯂꯨꯍꯣꯡꯕꯅꯦ ꯃꯣꯏꯗꯤ ꯑꯉꯥꯎ ꯑꯐꯩ ꯉꯥꯛꯇꯅꯤꯗ
ꯑꯩꯈꯣꯏ ꯃꯤꯇꯩꯩꯁꯤꯡꯒꯤꯁꯨ ꯃꯣꯏꯅ ꯇꯧꯗꯕ ꯌꯥꯗꯕꯒꯤꯀꯣ ꯆꯦꯜꯂꯒ ꯑꯗꯨꯝ ꯆꯦꯜꯂꯁꯨ ꯑꯃꯨꯛ ꯂꯨꯍꯣꯡꯉꯦ ꯍꯥꯏꯕꯗꯤ ꯏꯃꯨꯡꯗꯨꯗ ꯁꯄꯣꯁ ꯃꯤꯁꯦ ꯃꯆꯥꯅꯨꯄꯥꯁꯦ ꯑꯃꯈꯛꯇꯪ ꯉꯥꯏꯔꯦ ꯑꯣ ꯃꯆꯥꯅꯨꯄꯤ ꯁꯦ ꯑꯃꯈꯇꯪ ꯉꯥꯏꯔꯦ ꯍꯥꯏꯕꯗꯤ ꯏꯃꯨꯡꯒꯤ ꯃꯤꯡꯆꯠꯇꯣ
ꯎꯝ
ꯑꯗꯨꯒꯤꯗꯃꯛꯇ ꯏꯖꯠꯀꯤꯗꯃꯛꯇ ꯈꯜꯂꯒ ꯑꯗꯨꯝ ꯇꯧꯅꯕꯁꯨ ꯌꯥꯎꯕꯅꯦ ꯑꯗꯨꯗꯤ ꯑꯗꯨꯗꯤ ꯃꯤ ꯃꯤꯒꯤ ꯏꯃꯨꯡꯗꯨꯒꯤ ꯃꯄꯨꯡ ꯃꯇꯨꯡ ꯏꯜꯂꯦꯗ ꯆꯦꯜꯂꯒꯁꯨ ꯃꯤꯗꯤ ꯑꯗꯨꯝ ꯂꯣꯏ ꯂꯨꯍꯣꯡꯉꯦ ꯑꯗꯣ ꯑꯩꯈꯣꯏꯒꯤꯗꯤ ꯆꯦꯜꯂꯒꯗꯤ ꯂꯨꯍꯣꯡꯗꯦꯅ ꯆꯦꯜꯂꯒꯗꯤ ꯂꯨꯍꯣꯡꯗꯦ ꯑꯍꯜ ꯂꯃꯟ ꯏꯃꯨꯡ ꯑꯅꯤꯗꯨ ꯌꯥꯅꯈ꯭ꯔꯅꯤ ꯌꯥꯅꯕ ꯂꯣꯏꯈ꯭ꯔꯒ ꯑꯃꯨꯛ ꯀꯔꯤ ꯀꯔꯥ ꯆꯪꯕ ꯌꯥꯅꯥꯏ ꯈꯣꯠꯅꯕ ꯇꯧꯅꯈ꯭ꯔꯅꯤ ꯑꯗꯨ ꯂꯣꯏꯔꯒ ꯏꯃꯨꯡ ꯑꯅꯤ ꯇꯨꯒꯦꯗꯔ ꯇꯧꯔꯒ ꯁꯤꯡ ꯄ꯭ꯔꯣꯒꯥꯥꯝꯒꯨꯝꯕꯀꯣ ꯆꯥꯎꯅ ꯇꯧꯕ ꯑꯗꯨ ꯑꯃ ꯌꯥꯏ
ꯆꯥꯛ ꯆꯥꯅꯕꯒꯨꯝꯕ ꯑꯗꯨꯝ ꯇꯧꯕ꯭ꯔꯥ
ꯍꯣꯏ ꯇꯧꯋꯦ ꯑꯗꯨꯗꯤ ꯑꯗꯨꯗꯤ ꯏꯃꯨꯡꯗꯒꯤ ꯂꯩꯔꯦꯗ ꯏꯃꯨꯡꯗꯨꯅ ꯎꯝ ꯄꯩꯁꯥ ꯂꯩꯔꯒꯗꯤ ꯑꯗꯨꯝ ꯆꯥꯛ ꯀꯨꯝꯕ ꯆꯥꯎꯅ ꯄ꯭ꯔꯣꯒꯝ ꯇꯧꯕꯁꯨ ꯌꯥꯏ ꯑꯣꯔ ꯖꯁ ꯆꯥꯒꯨꯝꯕ ꯈꯛꯇꯪ ꯊꯛꯃꯤꯟꯅꯔꯒ ꯀꯣ ꯇꯧꯕꯁꯨ ꯌꯥꯏ ꯑꯗꯨ ꯑꯣꯏꯔꯁꯨ ꯍꯧꯖꯤꯛ ꯃꯇꯝꯗꯤ ꯀꯔꯤ ꯍꯥꯏꯁꯤꯔꯥ ꯄꯩꯁꯥ ꯂꯣꯏ ꯄꯥꯏꯅꯔꯕꯅꯤꯅ ꯄ꯭ꯔꯣꯒ꯭ꯔꯥꯝ ꯑꯃ ꯇꯧꯕ ꯇꯥꯔꯒꯗꯤ ꯆꯥꯛꯇꯤ ꯑꯗꯨꯝ ꯀꯝꯄꯜꯁꯔꯤ ꯆꯥꯅꯩꯌꯦꯅ ꯃꯦꯟꯗꯤ ꯆꯥꯛꯁꯤ ꯇꯝꯗꯣꯏ ꯀꯝꯄꯜꯁꯔꯤ ꯆꯥꯟꯅꯔꯝꯅꯤ ꯍꯧꯖꯤꯛꯀꯥꯟꯗꯤ ꯌꯥꯎꯗꯕꯤꯗ ꯆꯥ ꯈꯛꯇꯪ ꯊꯛꯑꯒ ꯂꯣꯏꯁꯤꯟꯕꯗꯨꯗꯤ ꯍꯧꯖꯤꯛꯀꯥꯟꯗꯤ ꯄ꯭ꯔꯣꯒ꯭ꯔꯥꯝ ꯂꯩꯇ꯭ꯔꯕꯅꯤ ꯑꯍꯥꯝ ꯆꯨꯝꯗ꯭ꯔꯣ ꯑꯩꯅ ꯍꯥꯏꯕ
ꯑꯩꯅ ꯑꯩꯅ ꯈꯟꯕꯗꯤ ꯃꯩꯇꯩ ꯑꯗꯨꯃꯥꯏꯅ ꯑꯩꯈꯣꯏꯒꯤꯁꯨ ꯆꯂꯗꯤ ꯑꯗꯨꯝ ꯕ꯭ꯔꯥꯅ ꯈꯟꯕ
ꯆꯦꯜꯂꯗꯤ ꯂꯨꯍꯣꯡꯉ ꯑꯗꯨꯕꯨ ꯑꯩ ꯍꯥꯏꯁꯤꯅ ꯂꯨꯍꯣꯡꯗꯕꯤꯗ ꯃꯕꯥꯅꯤꯒꯤ ꯑꯣꯏꯅ ꯏꯃꯨꯡ ꯑꯅꯤꯗꯨꯅ ꯏꯃꯨꯡꯗ ꯂꯩꯖꯕ ꯇꯥꯔꯒ ꯄ꯭ꯔꯣꯒꯥꯝ ꯇꯧꯔꯒ ꯇꯧꯕ ꯌꯥꯏ ꯂꯧꯁꯤꯡꯕ ꯀꯝ ꯍꯥꯏꯇꯥꯔꯦꯅꯦ ꯑꯗꯨꯁꯨ ꯂꯨꯍꯣꯡꯕ ꯃꯈꯜ ꯑꯃꯅꯦꯕ ꯂꯨꯍꯣꯡꯕꯒꯤ ꯇꯥꯏꯞꯇ ꯇꯧꯗꯣꯏꯅꯦꯕ ꯑꯃꯨꯛ
ꯑꯣ ꯅꯪꯁꯨ ꯂꯨꯍꯣꯉꯣ ꯏꯂꯥꯛꯀꯦ
ꯑꯁ ꯑꯩ ꯑꯩꯅ ꯍꯥꯏꯁꯤꯅ ꯒ꯭ꯌꯥꯟ ꯇꯥꯗ꯭ꯔꯦꯅꯦ ꯂꯩꯇꯦ ꯍꯥꯏꯔꯒ ꯑꯃꯨꯛ ꯍꯥꯏꯖꯤꯂꯦ ꯃꯊ ꯁꯥꯏ
ꯍ
ꯇꯨꯝꯕ ꯌꯥꯗꯦ ꯃꯤ ꯃꯔꯛ ꯃꯔꯛꯇ ꯃꯁꯤꯒꯤ ꯋꯥꯈꯜ ꯈꯟꯕꯗ ꯅꯣꯏꯅꯗꯤ ꯈꯪꯗ꯭ꯔꯤꯕ
ꯈ꯭ꯔꯤꯁꯇꯦꯟꯒꯤ ꯅꯠ ꯅꯠꯇꯕ ꯑꯩꯈꯣꯏ ꯅꯥꯠꯀꯤ ꯂꯨꯍꯣꯡꯕꯁꯦ ꯑꯝꯇ ꯎꯗ꯭ꯔꯤꯅꯦ
ꯎꯝ ꯑꯩꯈꯣꯏ ꯐꯥꯎꯕ ꯎꯗ꯭ꯔꯤꯗ ꯑꯩꯈꯣꯏ ꯐꯥꯎꯕ ꯑꯃꯔꯛ ꯑꯅꯤꯔꯛꯇ ꯉꯥꯏꯔꯤ ꯎꯕ
ꯏꯅꯤꯉꯤꯅꯦ ꯅꯪ ꯑꯣꯏꯅꯥ ꯍꯣꯡꯈ꯭ꯔꯣ
ꯍꯣꯡꯉꯨ ꯍꯣꯡꯉꯨꯗꯤ ꯍꯥꯏ ꯅꯨꯄꯤꯗꯤ ꯁꯨꯡꯄꯤ ꯄꯤꯗ꯭ꯔꯒ ꯀꯗꯥꯏꯗ ꯍꯣꯡꯒꯦꯔ
ꯍꯥꯍꯥ
ꯅꯨꯄꯤ ꯗꯔꯀꯥꯔ ꯂꯩꯔꯤꯅꯦ ꯑꯗꯨ ꯌꯥꯎꯗ꯭ꯔꯕꯗꯤ ꯀꯔꯝꯅ ꯍꯣꯡꯒꯅꯤ꯫
ꯂꯩꯔꯝꯒꯅꯤꯗ ꯅꯪꯅ ꯄꯥꯝꯗꯕꯒꯤ ꯑꯣꯏꯔꯝꯅꯤ꯫
ꯑꯗꯨꯅꯤꯅꯦ ꯍꯥꯏꯔꯤꯁꯦ ꯄꯥꯝꯗꯕꯒꯤꯅꯤꯅꯦ ꯀꯥꯏꯗꯒꯤ ꯄꯩꯁꯥ ꯈꯛꯇ ꯅꯤꯔꯒ ꯂꯩꯕ ꯃꯤꯗꯨꯕꯨ ꯀꯃꯥꯏꯅ ꯄꯩꯁꯥ ꯈꯛꯇ ꯅꯤꯔꯒ ꯂꯩꯕꯒꯨꯝꯕ꯫ ꯀꯣꯏꯕ ꯌꯥꯝ ꯄꯥꯝꯕ ꯀꯣꯏꯕ ꯍꯣꯏ ꯏ ꯀꯣꯏꯕ ꯆꯠꯀꯗꯧꯕꯅꯤꯀꯣ꯫ ꯑꯗꯨ ꯑꯣꯏꯔꯁꯨ ꯀꯣꯏꯕꯗꯨ ꯌꯥꯝ ꯍꯦꯟꯖꯤꯟꯈ꯭ꯔꯁꯨ ꯐꯠꯇꯦꯕꯀꯣ꯫
ꯎꯝ
ꯅꯠꯇ꯭ꯔꯗꯤ ꯀꯗꯥꯏꯗꯒꯤ ꯀꯣꯏꯕ ꯆꯠꯄ ꯈꯨꯗꯤꯡ ꯄꯩꯁꯥ ꯇꯤꯡꯒꯗꯧꯔꯤꯕꯁꯤꯗꯤ꯫ ꯀꯅꯥꯅ ꯀꯗꯥꯏꯗꯒꯤ ꯄꯨꯊꯣꯛꯀꯅꯤ꯫
ꯎꯝꯍꯨꯝ
ꯀꯣꯏꯕ ꯆꯕꯗꯗꯤ ꯑꯌꯥꯝꯕ ꯅꯨꯄꯤꯅꯗꯤ ꯄꯩꯁꯥ ꯄꯨꯊꯣꯛꯇꯦꯅ ꯅꯨꯄꯥꯅ ꯑꯌꯥꯝꯕ ꯂꯣꯏ ꯄꯨꯊꯣꯛꯑꯦꯅ꯫
ꯍꯣꯏ
ꯎꯝ ꯑꯗꯨꯅꯤ ꯅꯪ ꯑꯗꯨꯝ ꯒ꯭ꯌꯥꯟ ꯇꯥꯔꯝꯃꯅꯤ ꯍꯧꯖꯤꯛ ꯀꯥꯟ ꯁꯦ ꯍꯧꯖꯤꯛ
ꯅꯨꯄꯥ ꯑꯣꯏꯔꯗꯤ ꯈꯔ ꯈꯔꯁꯨ ꯄꯨꯊꯣꯛꯄ ꯇꯥꯕꯅꯤꯅꯦ꯫
ꯍꯣꯏꯅꯦ ꯑꯗꯨꯕꯨ ꯄꯨꯊꯣꯛꯄ ꯍꯥꯏꯕꯨ ꯂꯣꯏ ꯂꯣꯏꯅ ꯄꯨꯊꯣꯛ ꯄꯩꯅꯤꯅꯦ꯫ ꯀꯥꯏ ꯍꯧꯖꯤꯛ ꯀꯥꯟ ꯃꯇꯝꯗꯕꯨ ꯊꯥꯏꯅꯒꯤ ꯇꯥꯏꯞꯇꯥ ꯑꯁ ꯅꯪ ꯇꯪꯈꯥꯏ ꯄꯨꯊꯣꯛ ꯑꯩ ꯇꯪꯈꯥꯏ ꯑꯃ ꯄꯨꯊꯣꯛꯑꯒꯦꯅ ꯀꯥꯏ ꯑꯣꯏꯗꯕ ꯑꯗꯨ ꯃꯇꯝꯗꯣ ꯍꯦꯟꯈ꯭ꯔꯦꯅꯦ ꯍꯧꯖꯤꯛꯇꯤ꯫ ꯑꯗꯨ ꯃꯇꯝꯗꯨꯒ ꯑꯗꯨꯃꯥꯏꯅꯒ ꯒ꯭ꯌꯥꯟ ꯇꯥꯕ ꯃꯇꯝ ꯑꯣꯏꯔꯝꯃꯗꯤ ꯅꯍꯥꯥꯟꯅ ꯐꯪꯈ꯭ꯔꯅꯤ ꯏꯆꯥ ꯏꯁꯨ ꯐꯥꯎ ꯂꯩꯕ ꯌꯥꯔꯣꯏ ꯐꯪꯗꯕꯒꯤꯅꯦ ꯃꯊꯥ ꯁꯥꯔꯤꯁꯦ
ꯐꯪꯒꯅꯤ ꯐꯪꯅꯤ
ꯎꯝ ꯎꯝ ꯐꯪꯕꯗꯣ ꯉꯥꯏꯔꯤꯕꯅꯤ ꯀꯔꯝꯕ ꯃꯇꯝꯗ ꯐꯪꯒꯦꯔꯅ ꯑꯗꯨ ꯅꯣꯏꯅꯁꯨ ꯑꯝ ꯐꯥꯎ ꯊꯤꯕꯤꯗꯦ꯫
ꯂꯧꯅꯤꯡꯂꯣꯏꯗ꯭ꯔꯥꯅ ꯈꯟꯕ ꯅꯨꯄꯤꯗꯤ ꯌꯥꯝ ꯂꯩꯗ꯫
ꯑꯗꯨ ꯍꯣꯏꯅꯦ ꯍꯥꯏꯕ ꯋꯥꯅꯤ ꯌꯥꯝ ꯂꯩ ꯌꯥꯝ ꯂꯩꯗꯤ ꯍꯥꯏꯕꯅꯤꯀꯣ꯫ ꯑꯗꯨꯕꯨ ꯑꯁꯦꯡꯕ ꯂꯥꯛꯑꯀꯥꯟꯗꯗꯤ ꯌꯥꯗꯕꯅꯤ ꯃꯤꯁꯤꯡꯁꯤꯀꯣ꯫
ꯌꯥꯝꯗꯤ ꯂꯩꯕ ꯅꯪꯅ ꯄꯥꯝꯃꯣꯏꯗ꯭ꯔꯥꯅ ꯈꯟꯕ ꯑꯩꯈꯣꯏ ꯈꯨꯟꯗꯨꯒꯤ ꯂꯧꯔꯒꯦꯔꯥ꯫
ꯌꯥꯏꯅꯦ꯫
ꯑꯩꯈꯣꯏ ꯑꯩꯈꯣꯏ ꯈꯨꯟꯗꯁꯨ ꯑꯩꯈꯣꯏ ꯁꯥꯒꯩꯏ ꯉꯥꯛꯇ ꯑꯣꯏꯅꯦ
ꯑꯦ ꯁꯥꯒꯩ ꯂꯧꯕꯗꯤ ꯌꯥꯗ꯭ꯔꯦ ꯏꯕꯦꯝꯃ ꯑꯗꯨꯗꯤ ꯑꯩ ꯄꯥꯞꯄꯨꯅꯤ ꯑꯃꯨꯛ꯫
ꯁꯒꯩ ꯑꯩꯈꯣꯏ ꯁꯒꯩ ꯉꯥꯛꯇ ꯑꯣꯏꯔꯅꯦ꯫
ꯁꯥꯒꯩ ꯃꯁꯦꯜ ꯂꯧꯅꯕꯗꯤ ꯌꯥꯗꯦꯍꯦ꯫
ꯁꯒꯩ ꯃꯆꯦꯜ ꯂꯧꯅꯕꯁꯤ
ꯌꯥꯗꯤ꯫
ꯆꯤꯡꯗꯗꯤ ꯑꯗꯨꯝ ꯂꯧꯅꯕꯁꯨ ꯂꯩꯌꯦ꯫
ꯑꯗꯨ ꯐꯠꯇꯦ ꯅꯣꯏꯅ ꯈꯪꯗꯕꯒꯤꯅꯤꯗꯣ꯫
ꯎꯝ ꯐꯠꯇꯦꯗꯤ ꯍꯥꯏ ꯑꯗꯣ ꯑꯗꯨꯝ ꯃꯤ ꯑꯇꯩꯗꯤ ꯂꯧꯅꯩ꯫
ꯍꯣꯏꯅꯦ ꯑꯗꯨ ꯑꯗꯨꯗꯨꯅꯤ ꯍꯥꯏꯁꯦ ꯐꯠꯇꯦꯅ ꯍꯥꯏ ꯑꯍꯜ ꯂꯃꯟꯁꯤꯡꯅ ꯐꯠꯇꯦꯅ ꯍꯥꯏꯈꯤꯕ ꯋꯥꯁꯦ ꯌꯥꯝ ꯂꯨꯕꯅꯤꯀꯣ ꯑꯩꯈꯣꯏꯅ ꯐꯠꯇꯦ ꯐꯠꯇꯦ ꯃꯃꯤꯡ ꯈꯊꯪꯒꯤ ꯈꯟꯕ ꯋꯥꯠꯅꯤ ꯑꯗꯨ ꯂꯥꯁꯇ ꯇ ꯀꯨꯏꯔꯛꯑꯀꯥꯟꯗ ꯖꯅꯦꯇꯤꯁꯀꯤ ꯄ꯭ꯔꯣꯕ꯭ꯂꯦꯝ ꯂꯣꯏꯅ ꯂꯥꯛꯀꯅꯤ ꯌꯦꯡꯉꯣ ꯄꯥꯀꯤꯁꯇꯥꯟ ꯗ ꯐꯥꯎꯕ ꯑꯗꯩ ꯂꯤꯂꯣꯡ ꯃꯨꯁꯂꯤꯝ ꯒꯩꯁꯨ ꯃꯨꯁꯂꯤꯝꯁ ꯄꯛ ꯂꯧꯥꯎ ꯂꯅꯔ ꯃꯍꯥꯛꯀꯤ ꯃꯆꯥ ꯃꯁꯨꯁꯤꯡꯁꯤꯁꯨ ꯃꯁꯛ ꯀꯃꯥꯏ ꯀꯃꯥꯏꯅ ꯊꯣꯛꯂꯛꯄ ꯅꯣꯏ ꯎꯔꯝꯒꯅꯤ꯫
ꯑꯗꯨꯅꯤ
ꯑꯗꯨꯒꯨꯝꯕ ꯃꯌꯥꯝ ꯑꯃ ꯊꯣꯛꯂꯛꯀꯅꯤ ꯍꯌꯦꯡꯋꯥꯏ ꯅꯣꯏꯅ ꯊꯕꯛ ꯑꯃ ꯑꯃ ꯀꯩꯅꯣ ꯇꯧꯕ ꯃꯇꯝꯗ ꯑꯋꯥꯕ ꯃꯌꯥꯝ ꯑꯃ ꯊꯦꯡꯅꯔꯛꯀꯅꯤ ꯑꯗꯨꯅ ꯆꯦꯛꯁꯜꯂꯨ ꯀꯣ ꯆꯦꯛꯁꯜꯂꯣ ꯑꯗꯨ ꯅꯠꯇ꯭ꯔꯗꯤ ꯀꯗꯥꯏꯗꯒꯤ ꯈꯪꯉꯦ ꯑꯩꯁꯨ ꯑꯩꯈꯣꯏ ꯑꯩꯈꯣꯏꯒꯤ ꯁꯒꯩꯗꯁꯨ ꯅꯨꯄꯤ ꯃꯁꯛ ꯐꯥꯖ ꯐꯥꯖꯕ ꯌꯥꯝ ꯂꯩꯌꯦ ꯈꯪꯉꯦ ꯑꯩꯁꯨ ꯑꯗꯨꯕꯨ ꯑꯩꯈꯣꯏ ꯁꯥꯒꯩꯗꯗꯤ ꯌꯦꯡꯕ ꯌꯥꯗꯦꯅ ꯑꯩꯒꯤ ꯏꯆꯦ ꯏꯆꯟꯁꯤꯡꯗꯨꯕꯨ ꯀꯃꯥꯏꯅ ꯂꯣꯏꯅ ꯑꯃꯨꯛ ꯌꯦꯡꯉꯗꯤ ꯑꯩ ꯄꯥꯞ